ꯇꯄꯣ
ꯍ ꯇꯥꯔꯦ ꯇꯥꯔꯦꯁꯤ ꯇꯥꯔꯦ
ꯑꯣ ꯀꯩꯗꯧꯔꯤꯅꯣ
ꯑꯥ ꯕ꯭ꯔꯦꯛꯐꯥꯁ ꯇꯧꯔꯤꯌꯦ
ꯅꯪꯗꯤ ꯀꯩꯗꯧꯔꯤꯒꯦ꯫
ꯇ ꯒ ꯇ
ꯑꯦ ꯍꯧꯒꯠꯇ꯭ꯔꯤꯕꯣ
ꯎꯝ ꯌꯥꯝ ꯉꯜꯂꯤꯅ ꯅꯪꯗꯤ
ꯑꯩꯈꯣꯏꯗꯤ ꯉꯝꯕꯅꯦ ꯆꯤꯡꯗ ꯂꯩꯅꯤꯅ꯫
ꯎꯝ ꯑꯩ ꯍꯣꯁꯇꯦꯜꯗ ꯂꯩꯕ ꯑꯗꯨꯗꯨꯒꯤꯅꯦ
ꯑꯣ ꯌꯥꯝ ꯅꯨꯡꯉꯥꯏꯅ
ꯍꯝ
ꯄꯨꯡ ꯀꯌꯥꯗꯩ ꯍꯧꯒꯠꯇꯣꯏꯅꯣ ꯋꯥꯠꯂꯤꯕꯣ
ꯍꯧꯒꯠꯂꯅꯤ ꯍꯧꯖꯤꯛ ꯍꯧꯒꯠꯂꯅꯤ ꯁꯤ ꯂꯣꯏꯔꯒ ꯋꯥꯔꯤ ꯁꯥꯟꯅꯕ ꯂꯣꯏꯔꯒ
ꯎꯝ ꯑ ꯅꯣꯡ ꯆꯨꯕꯔꯣ꯫
ꯍꯧꯒꯠ ꯆꯨꯗꯦ ꯅꯨꯡꯁꯥ ꯁꯥꯏ ꯍꯧꯒꯠꯄ ꯀꯨꯏꯔꯕꯣ꯫
ꯑꯁ ꯑꯩꯈꯣꯏꯗꯤ ꯍꯧꯒꯠꯂꯒ ꯆꯥꯛ ꯌꯦꯟꯁꯥꯡꯁꯨ ꯂꯣꯏꯈ꯭ꯔꯦ
ꯑꯣ ꯑꯁ ꯊꯕꯛ ꯀꯜꯂꯦ ꯊꯕꯛ ꯆꯠꯇꯣꯏ ꯂꯩꯕ꯭ꯔꯣ
ꯊꯥꯕꯛ ꯆꯠꯄꯥ ꯃꯤꯁꯨ ꯂꯩꯌꯦ ꯐꯤ ꯁꯥꯅꯤꯉꯥꯏꯁꯨ ꯂꯩꯌꯦ꯫ ꯑꯗꯨꯒ ꯊꯕꯛ ꯃꯌꯥꯝ ꯂꯩ꯫
ꯀꯩ ꯐꯤ ꯁꯥꯏꯅꯣ
ꯐꯅꯦꯛꯀꯨꯝꯕ ꯑꯗꯨꯝ ꯁꯥꯏ꯫ ꯅꯪꯅ ꯁꯥꯕ ꯍꯥꯏꯗꯦ ꯑꯥꯎ ꯑꯗꯨꯝ
ꯆꯕ ꯍꯥꯏꯗꯤ
ꯍꯥꯏꯔꯀꯅꯤꯗꯔ ꯀꯅꯣ
ꯎꯝ ꯇꯝꯗ꯭ꯔꯤꯕ ꯀꯣꯟꯝꯗ ꯊꯥꯕꯗꯣ
ꯑꯣ ꯀꯣꯟꯅ ꯁꯥꯕꯗꯤ ꯍꯥꯏꯖꯦ ꯑꯩꯈꯣꯏꯒꯤ ꯀꯣꯟꯕꯗꯤ ꯍꯥꯏꯗꯦ ꯈꯣꯡꯗ ꯁꯥꯔꯤꯕ ꯑꯩꯈꯣꯏ ꯑꯣ ꯑꯣꯗꯔ ꯂꯩꯇ꯭ꯔꯗꯤ ꯁꯥꯗꯣꯏꯅꯦ ꯑꯣꯗꯔ ꯂꯩꯀꯥꯟꯗ
ꯀꯌꯥ ꯀꯌꯥ ꯄꯤꯒꯦ ꯐꯅꯦꯛ ꯑꯃꯃꯝꯗ꯫
ꯌꯥꯝꯗꯕꯁꯨ ꯂꯩ ꯌꯥꯝꯕꯁꯨ ꯂꯩꯀꯣ ꯃꯥꯒꯤ꯫ ꯁꯥꯕꯗ ꯁꯥꯕꯗ ꯑꯣꯏꯅ ꯆꯠꯂꯦ꯫
ꯑ
ꯑꯥꯇꯥꯡ ꯑꯇꯥꯡꯕꯁꯨ ꯌꯥꯎ ꯂꯩꯕꯅꯤ꯫
ꯑꯗꯣ ꯈ꯭ꯋꯥꯏꯗꯩ ꯑꯍꯥꯟꯕ ꯏꯁꯇꯥꯔꯇꯤꯡ ꯄ꯭ꯔꯥꯏꯖꯇꯣ ꯑꯍꯥꯟꯕ ꯍꯧꯕꯗꯣ꯫
ꯎꯝ꯫
ꯄꯩꯁꯥꯗꯣ ꯈ꯭ꯋꯥꯏꯗꯒꯤ ꯍꯣꯡꯕꯗꯣ ꯀꯌꯥꯅ ꯑꯣꯏꯒꯦ꯫
ꯑꯍꯨꯝꯒ ꯑꯅꯤꯁꯦ ꯍꯣꯡꯝꯅꯤ ꯈꯣꯗꯗꯤ꯫
ꯎꯝ꯫
ꯑꯁ ꯅꯥꯏꯟ ꯒꯨꯝꯕ ꯌꯧꯕꯁꯨ ꯌꯧꯔꯝꯈꯤꯔꯣꯏ꯫
ꯎꯝ꯫
ꯅꯣꯏꯗꯤ ꯍꯣꯁꯄꯦꯜꯗ꯫ ꯑ ꯈꯥꯏꯗꯦꯗ ꯑꯗꯨꯝ ꯃꯤꯅ ꯇꯧꯗꯣꯏ ꯁꯔꯣꯛꯄꯨ꯫ ꯍꯥꯏꯅꯀꯣ꯫
ꯎꯝ꯫
ꯍꯣꯁꯇꯦꯜ ꯂꯩꯕꯁꯦ ꯏꯟꯁꯥꯡ ꯍꯥꯎꯔꯝꯕ꯭ꯔꯣ ꯍꯥꯎꯔꯝꯒꯅꯤꯅꯦ꯫
ꯑꯩꯈꯣꯏ ꯑꯩꯗꯤ ꯍꯣꯁꯇꯦꯜꯒꯤ ꯆꯥꯛ ꯂꯧꯔ ꯆꯥꯗꯤꯌꯦ ꯑꯩꯈꯣꯏ ꯏꯁꯥꯅ ꯊꯣꯡꯖꯩ꯫
ꯍ ꯎꯝ
ꯄꯀꯣ ꯀꯣꯡꯗ꯫
ꯎꯝ꯫
ꯌꯥꯝ ꯅꯨꯡꯉꯥꯏꯔꯝꯅꯤꯅꯦ ꯑꯗꯨ ꯆꯥꯅꯤꯡ ꯆꯥꯅꯤꯡꯕ ꯂꯧꯔ ꯆꯥꯕ꯫
ꯎꯝ ꯑꯁ ꯋꯥꯏꯗ꯫
ꯏꯇꯣꯝꯗ ꯂꯩꯕ꯭ꯔꯣ꯫
ꯏꯃꯥꯟꯅꯕꯤꯒ ꯂꯩꯃꯤꯟꯅꯩꯌꯦ ꯑꯩꯒ ꯏꯕꯥꯟꯅꯤ ꯍꯧꯖꯤꯛ ꯂꯩ꯫
ꯎꯝ꯫ ꯀꯣꯂꯦꯖ ꯀꯥꯕꯁꯦ ꯅꯨꯡꯉꯥꯏꯔꯝꯅꯤꯅꯦ꯫
ꯅꯨꯡꯉꯥꯏꯌꯦ꯫
ꯂꯩꯁꯥꯕꯤ ꯂꯩꯁꯥꯕꯤ ꯑꯣꯏꯔꯤꯉꯩꯗꯗꯤ ꯑꯗꯨꯃꯥꯏꯅ ꯇꯧꯕꯗꯨ ꯅꯈꯣꯏ ꯑꯗꯨ ꯌꯥꯝ ꯅꯨꯡꯉꯥꯏꯕꯅꯤ꯫ ꯎꯝ꯫
ꯎꯝ ꯆꯦꯗꯤ ꯌꯨꯝ ꯄꯥꯜꯂꯕꯣ꯫
ꯎꯝ ꯄꯥꯟꯗꯔꯤꯌꯦ ꯋꯥꯂꯤꯗ꯫
ꯑꯣ꯫ ꯀꯔꯝ ꯀꯥꯟ ꯄꯥꯟꯗꯣꯏꯕ ꯄꯥꯟꯗ꯭ꯔꯤ꯫ ꯋꯥꯠꯂꯤ꯫ ꯇ꯭ꯋꯦꯟꯇꯤ ꯐꯥꯏꯚ꯫
ꯑꯁ ꯇ꯭ꯋꯦꯟꯇꯤ ꯐꯥꯏꯚ ꯑꯩꯅ ꯈꯔ ꯍꯜꯂꯦ ꯑꯗꯨꯗꯤ ꯑꯩꯈꯣꯏꯗꯤ ꯊꯥꯔꯇꯤ ꯌꯧꯒꯗꯧꯔꯦꯗ꯫
ꯑꯣ꯫
ꯇ꯭ꯋꯦꯟꯇꯤ ꯅꯥꯏꯟ ꯇ꯭ꯋꯦꯟꯇꯤ ꯅꯥꯏꯟ ꯁꯨꯔꯦꯍꯦ꯫
ꯎꯝ꯫
ꯍꯧꯖꯤꯛ ꯀꯥꯟꯗꯤ ꯌꯨꯝ ꯄꯥꯟꯕꯁꯦ꯫ ꯋꯥ ꯑꯗꯨꯉꯥꯡꯅꯨꯗ꯫
ꯍꯣꯏ꯫
ꯅꯨꯄꯥ ꯑꯐꯕꯥ꯫ ꯌꯨꯝꯗ ꯂꯩꯔꯒ ꯑꯗꯨꯝ ꯊꯕꯛ ꯁꯨꯔꯒ ꯂꯩꯕꯅꯤꯗ꯫
ꯀꯣꯟꯅ ꯂꯨꯍꯣꯡꯕ ꯀꯥꯟꯗ ꯍꯥꯏꯔꯀꯦ꯫
ꯍꯣꯏ ꯍꯥꯏꯔꯑꯣ ꯎꯝ
ꯅꯪꯗꯤ ꯋꯥꯇꯂꯤꯕꯣ
ꯋꯥꯠꯂꯤꯗ
ꯂꯩꯗꯤ ꯂꯩꯔꯝꯒꯅꯤꯅ
ꯍꯣꯏ
ꯍꯣꯏ ꯍꯥꯏꯌꯦ ꯐꯖꯅ ꯂꯩ ꯍ ꯑꯣ ꯂꯍꯣꯡꯕ ꯀꯥꯟꯗ ꯍꯥꯏꯔꯛꯑꯣ ꯀꯣꯏꯔꯛꯀꯦ꯫
ꯎꯝ ꯆꯒꯤꯗꯤ
ꯃꯣꯏ ꯑꯗꯨ ꯑꯁ ꯂꯩꯗꯤ ꯂꯩ ꯑꯗꯨ ꯆꯍꯤ ꯑꯅꯤ ꯑꯍꯨꯝ ꯋꯥꯠꯅꯤꯗ
ꯑꯣ ꯑꯣ ꯈꯔ ꯂꯩꯀꯣ ꯑꯗ ꯌꯨꯝ
ꯌꯨꯝꯗꯨꯅ ꯅꯨꯡꯉꯥꯏꯕꯅꯤꯗ ꯌꯨꯝ ꯄꯥꯟꯊꯣꯛꯑꯗꯤ ꯀꯠꯁꯤ ꯇꯧꯕ ꯌꯥꯔꯔꯣꯏꯑꯕꯀꯣ ꯐ꯭ꯔꯤ ꯑꯣꯏꯔꯔꯣꯏ ꯃꯤꯒꯤ ꯌꯨꯝꯗ ꯂꯩꯕꯁꯤ꯫ ꯊꯕꯛ ꯁꯨꯅꯤꯗ꯭ꯔꯁꯨ ꯁꯨꯒꯅꯤ꯫ ꯌꯨꯝꯗꯒꯨꯝꯅꯗꯤ ꯐ꯭ꯔꯤ ꯑꯣꯏꯔꯔꯣꯏꯕꯀꯣ ꯌꯨꯝ ꯄꯥꯜꯂꯗꯤ꯫
ꯎꯝ ꯌꯥꯕ ꯌꯥꯗꯕ ꯃꯌꯥꯝꯁꯤꯅ ꯇꯜꯂꯦ ꯌꯨꯝ ꯄꯥꯟꯕ
ꯎꯝ ꯀꯔꯤ ꯊꯕꯛ ꯇꯧꯕꯣ ꯅꯪꯒꯤ ꯀꯟꯗꯦ
ꯇꯧꯕꯤꯗꯦ
ꯅꯁꯛꯁꯨ ꯐꯖꯔꯝꯒꯅꯤ ꯈꯣꯟꯖꯦꯜꯁꯨ ꯐꯖꯩ꯫
ꯀꯥꯏꯗꯩꯅꯣ ꯐꯖꯗꯦ꯫
ꯈꯣꯟꯖꯦꯜ ꯐꯖꯩꯌꯦ꯫
ꯎꯝ ꯆꯦꯍꯣꯏ ꯖꯥꯇꯤꯒꯤ ꯐꯅꯦꯛ ꯑꯣꯏꯗꯣꯏ ꯅꯠꯇ꯭ꯔꯣ ꯆꯦ ꯅꯪꯒꯤꯁꯦ
ꯑꯣ ꯑꯣ ꯃꯥꯅꯦ ꯃꯥꯅꯦ ꯃꯥꯅꯦ꯫
ꯎꯝ
ꯈ꯭ꯔꯤꯁꯃꯥꯁꯁꯨ ꯅꯛꯁꯤꯜꯂꯦ ꯑꯗꯨꯒꯤꯀꯣ ꯑꯁ ꯑꯣꯗꯔ ꯃꯌꯥꯝ ꯂꯥꯛꯑꯦ꯫
ꯑꯧ ꯆꯍꯤꯁꯦ ꯈꯪꯍꯧꯗꯦ ꯑꯗꯨꯝ ꯖꯥꯔ ꯖꯔ ꯖꯥꯔ ꯆꯈꯆꯍꯤ ꯇꯪꯈ ꯆꯜꯂꯦꯕ꯫
ꯑꯩ ꯈꯪꯍꯧꯗ꯭ꯔꯦ ꯃꯇꯝꯅ ꯐꯠꯇꯕꯒ ꯀꯣ
ꯎꯝ
ꯍꯧꯖꯤꯛꯁꯨ ꯐꯤ ꯁꯥꯕ ꯍꯧꯔꯕꯣ ꯆꯦ
ꯍꯧꯖꯤꯛ ꯉꯥꯏꯍꯥꯛ ꯆꯥꯛ ꯇꯣꯛꯑꯒꯀꯣ ꯉꯥꯏꯍꯥꯛ ꯂꯩꯔꯗꯤ ꯑꯗꯨꯝ ꯁꯥꯔꯦ ꯑꯩ ꯅꯨꯃꯤꯗꯥꯡꯁꯨ ꯁꯥꯕꯅꯦꯍꯦ
ꯎꯝ
ꯅꯨꯃꯤꯗꯥꯡ ꯋꯥꯏꯔꯝꯁꯨ ꯑꯗꯨꯝ ꯁꯥꯕꯅꯦ ꯂꯥꯏꯠ ꯊꯥꯜꯂꯒ ꯀꯣ
ꯎꯝ ꯃꯤꯠꯀꯨꯝꯕꯗ ꯑꯁ ꯐꯝꯕꯗꯤ ꯋꯥꯕ ꯃꯈꯥꯗ ꯎꯝ
ꯃꯤꯠꯁꯨ ꯅꯨꯡꯉꯥꯏꯇꯦ꯫
ꯎꯝ ꯑꯩꯈꯣꯏꯁꯨ ꯐꯤꯗꯣ ꯈ꯭ꯋꯥꯡꯗ ꯁꯥꯔꯝꯃꯦꯕꯀꯣ ꯍꯥꯏꯗꯤ ꯑꯩꯈꯣꯏ ꯕꯣꯛ ꯍꯣꯏꯅ ꯁꯥꯕꯗꯣ ꯐꯤ ꯑꯃ ꯑꯗꯨꯝ ꯂꯪꯒꯨꯝꯕ ꯂꯦꯝꯈꯤꯕꯒꯤ ꯁꯥꯖꯟꯕꯗꯣ ꯈꯪꯕ꯭ꯔ ꯆꯦ ꯁꯥꯝꯇꯨ ꯂꯪꯗ ꯐꯤꯒꯤ ꯂꯥꯡꯉ ꯂꯥꯡꯉ ꯁꯥꯕꯗꯣ
ꯑ ꯑꯣ ꯈꯪꯉꯦ꯫
ꯑꯗꯨꯃꯥꯏꯅ ꯑꯗꯨꯃꯥꯏꯅ ꯌꯥꯝ ꯁꯥꯅꯝꯅꯦ ꯑꯩꯈꯣꯏꯅ ꯑꯉꯥꯡ ꯑꯣꯏ
ꯄꯥꯝꯃꯦ ꯑꯗꯨꯒꯨꯝꯕꯁꯨ ꯑꯩ ꯅꯣꯏꯒꯤꯗꯣ
ꯎꯝ
ꯅꯗꯤ ꯀꯣꯂꯦꯁ ꯀꯒꯦꯔꯣ
ꯑꯧ ꯀꯥꯏ ꯌꯨꯅꯤꯚꯔꯁꯤꯇꯤꯗꯅꯦ
ꯉꯁꯤ ꯁꯨꯇꯤꯔꯣ
ꯑꯩꯈꯣꯏꯗꯤ ꯀ꯭ꯂꯥꯁꯇꯣ ꯊꯦꯡꯅ ꯂꯩꯌꯦ ꯄꯨꯡ ꯇꯔꯥꯗꯒꯤ ꯑꯗꯣ ꯉꯔꯥꯡꯁꯨ ꯊꯦꯡꯅ ꯇꯨꯝꯈ꯭ꯔꯕ ꯑꯗꯨ
ꯎꯝ ꯎꯝ ꯎꯝ ꯀꯣꯂꯦꯖ ꯀꯥꯕꯁꯦ ꯅꯨꯡꯉꯥꯏꯌꯦ ꯈꯣꯏꯗꯤ ꯃꯇꯝ ꯍꯦꯟꯈ꯭ꯔꯦ
ꯇꯝꯄꯥꯛꯇ ꯅꯣꯏ ꯂꯩꯕ ꯅꯨꯡꯉꯥꯏꯕꯅꯤꯍꯦ ꯑꯩꯈꯣꯏ ꯆꯤꯡꯗꯉꯗꯤ ꯃꯥꯟꯅꯕ ꯉꯥꯛꯇꯦꯗ
ꯎꯝ ꯇꯛ ꯑꯗꯨ ꯁꯤꯗ ꯂꯩꯕꯒꯤ ꯅꯨꯡꯉꯥꯏꯕꯁꯨ ꯂꯩ ꯑꯩꯈꯣꯏꯁꯨ ꯌꯨꯝꯗꯒꯤ ꯊꯥꯗꯣꯛꯑ ꯂꯥꯛꯏꯅꯤꯗꯅ
ꯎꯝ ꯎꯝ
ꯌꯨꯝꯗ ꯂꯩꯕꯩ ꯅꯨꯡꯉꯥꯏ ꯑꯥ ꯈꯔ ꯂꯥꯞꯄꯦ ꯌꯥꯝꯕꯨꯗꯤ ꯂꯥꯞꯇꯦ ꯀꯤꯂꯣꯃꯤꯇꯔ ꯀꯨꯟꯇꯔꯦꯠ ꯀꯨꯝꯕ ꯂꯥꯞꯄꯦ
ꯎꯝ ꯃꯃꯥ ꯕꯕꯥꯈꯣꯏꯗꯤ ꯀꯔꯤ ꯊꯕꯛ ꯇꯧꯕ꯭ꯔꯣ
ꯀꯦꯝ ꯇꯧꯗꯦꯗ ꯌꯨꯝꯗ ꯑꯗꯨꯝ ꯑꯍꯨꯝ
ꯌꯥꯝꯗꯦꯍꯦ ꯑꯩꯈꯣꯏꯗꯤ ꯌꯥꯝꯃꯦꯍꯦ ꯇꯔꯦꯠꯅꯦ
ꯑꯦ ꯅꯨꯡꯉꯥꯏ ꯀꯩꯅꯣ ꯑꯗꯣ
ꯅꯨꯄꯥ ꯃꯔꯤ ꯅꯨꯄꯤ ꯑꯍꯨꯝ ꯌꯨꯝꯄꯥꯟꯕ ꯑꯃꯠꯇꯥ ꯈꯛ ꯉꯥꯏꯔꯤ
ꯎꯝ
ꯅꯨꯄꯥꯗꯤ ꯑꯩꯗꯤ ꯑꯩꯒꯤ ꯃꯈꯥꯗ ꯑꯅꯤ ꯂꯩꯌꯦꯕꯀꯣ ꯑꯩꯅ ꯃꯌꯥꯏꯅꯦꯕ ꯗꯗꯥ ꯈꯣꯏꯗꯤ ꯊꯕꯛ ꯂꯣꯏꯏ ꯇꯧꯔꯦ
ꯅꯨꯡꯉꯥꯏꯔꯝꯅꯤ ꯑꯗꯨꯗꯤ
ꯊꯕꯛ ꯇꯧꯋꯦ ꯃꯁꯥ ꯃꯁꯥꯒꯤ ꯂꯣꯏ ꯆꯠꯅꯕꯀꯣ ꯌꯨꯝꯗꯗꯤ ꯃꯤ ꯂꯩꯇ꯭ꯔꯦ ꯕꯕꯥꯒ ꯑꯩꯒ ꯏꯆꯦꯒ ꯏꯅꯥꯎꯅꯨꯄꯤ ꯃꯤ ꯃꯔꯤ ꯈꯛꯇ ꯉꯥꯏꯔꯦ ꯃꯥ ꯃꯁꯥ ꯃꯁꯥꯒꯤ ꯊꯕꯛ ꯂꯣꯏ ꯆꯠꯈ꯭ꯔꯕꯀꯣ
ꯎꯝ
ꯃꯤ ꯌꯥꯝꯃꯁꯨ ꯅꯨꯡꯉꯥꯏ ꯌꯥꯝꯗꯕꯁꯨ ꯅꯨꯡꯉꯥꯏꯕꯅꯤꯅꯗ ꯑꯗꯨꯝ
ꯎꯝ ꯃꯤ ꯌꯥꯝꯕ ꯅꯨꯡꯉꯥꯏꯗꯥ ꯍꯥꯏꯗꯤ
ꯆꯥꯛ ꯊꯣꯡꯕꯗꯤ ꯋꯥꯏꯍꯦ ꯑꯈꯣꯏꯗꯤ ꯃꯤ ꯌꯥꯝꯕꯅꯤꯅꯀꯣ ꯑꯁ ꯆꯥꯛ ꯊꯣꯡꯕ ꯀꯥꯏꯁꯦ ꯒ꯭ꯌꯥꯁ- ꯇꯒ ꯊꯣꯡꯕ ꯌꯥꯗ꯭ꯔꯅꯦ ꯃꯤ ꯌꯥꯝꯕꯅ ꯆꯐꯨ ꯆꯥꯎꯕꯗꯨ ꯃꯩꯗ ꯊꯣꯡꯉꯦ
ꯑꯣ ꯑꯗꯨꯅ ꯍꯦꯟꯅ ꯍꯥꯎꯕꯅꯤꯗ ꯆꯦ
ꯃꯍꯥꯎꯁꯨ ꯂꯩꯔꯦ ꯎꯝ ꯑꯗꯣ ꯆꯥꯛꯁꯨ ꯀꯣ ꯁꯥꯒꯨꯝꯕꯁꯨ ꯀꯣ
ꯎꯝ ꯍꯧꯖꯤꯛꯀꯥꯟꯗꯤ ꯑꯗꯨꯒ ꯑꯝꯇ ꯑꯗꯨꯒ ꯑꯝꯇ ꯆꯥꯟꯅꯗ꯭ꯔꯦꯗ ꯑꯗꯨꯃꯥꯏꯅꯒ ꯊꯣꯡꯉꯒ
ꯑꯁ ꯍꯧꯖꯤꯛꯀꯥꯟꯗꯤ ꯀꯥꯞ ꯈꯠꯄꯅꯤꯅ ꯒ꯭ꯌꯥꯁ ꯉꯥ ꯊꯣꯡꯉꯦꯗꯣ ꯑꯩꯈꯣꯏꯗꯤ ꯃꯩꯗ ꯑꯗꯨꯝ ꯊꯣꯡꯉꯤ ꯑꯗꯨꯗꯒꯤꯀꯣ ꯁꯤꯡꯁꯨ ꯋꯥꯠꯇꯦꯕ
ꯎꯝ
ꯁꯤꯡꯁꯨ ꯌꯨꯝ ꯅꯥꯞ ꯅꯥꯞꯇ ꯑꯗꯨꯝ ꯂꯩꯕꯅꯤꯅꯀꯣ
ꯑꯧ
ꯎꯝ ꯁꯤꯡꯅ ꯑꯗꯨꯝ ꯊꯣꯡꯉꯦ
ꯏꯝꯐꯥꯜꯗꯗꯤ ꯂꯥꯛꯇ꯭ꯔꯣ
ꯂꯥꯛꯑꯦ ꯑꯗꯨꯝ ꯂꯥꯛꯑꯦ ꯗꯗꯥ ꯈꯣꯏꯁꯨ ꯏꯝꯐꯥꯜꯗ ꯑꯗꯨꯝ ꯂꯩꯕꯅꯦ ꯃꯣꯏ ꯄꯣꯁꯇꯤꯡ ꯇꯧꯔꯛꯄꯒꯀꯣ ꯂꯩꯕꯅꯤ
ꯑꯣ ꯃꯣꯏ ꯊꯕꯛꯀꯤ ꯃꯐꯝꯗ ꯂꯩꯕ
ꯑꯥ ꯊꯕꯛ ꯃꯐꯝꯗ ꯏꯝꯐꯥꯜꯗ ꯂꯩꯕꯅꯦ
ꯎꯝ
ꯏꯝꯐꯥꯜꯗ ꯑꯗꯨꯝ ꯇꯣꯏꯅ ꯂꯥꯛꯑꯦꯗ ꯑꯗꯨꯗ ꯑꯩꯈꯣꯏ ꯑꯗꯨꯝ ꯃꯣꯏꯅ ꯍꯧꯖꯤꯛꯀꯥꯟꯗꯤ ꯅꯣꯡ ꯆꯨꯕꯒꯤ ꯂꯝꯕꯤ ꯅꯨꯡꯉꯥꯏꯇ꯭ꯔꯦꯕꯀꯣ ꯂꯦꯟꯏꯁꯂꯥꯏꯇ ꯑꯗꯨꯝ ꯇꯧꯕ
ꯑꯧ ꯆꯤꯡꯒꯤ ꯂꯝꯕꯤ ꯑꯁ ꯋꯥꯏꯗ ꯌꯥꯝꯅ
ꯅꯣꯡ ꯐꯔꯀꯥꯟꯗ ꯑꯗꯨꯝ ꯂꯝꯕꯤ ꯐꯕ ꯀꯥꯟꯗ ꯀꯣꯏꯔꯛꯇꯀꯦ ꯏꯝꯐꯥꯜꯗ
ꯍꯣꯏ ꯂꯥꯛꯑꯣ ꯌꯥꯏ ꯏꯆꯦ ꯎꯝ
ꯎꯝ ꯀꯣꯏꯔꯛꯀꯦ ꯅꯪꯁꯨ ꯀꯣꯏꯔꯛꯑꯣ ꯁꯛ ꯈꯪ
ꯎꯝ ꯍꯦꯟꯖꯥꯡꯗꯤ ꯀꯩꯀꯩ ꯆꯥꯔꯤꯒꯦ ꯆꯦ ꯌꯨꯝꯗ
ꯈꯣꯏꯗꯤ ꯃꯅꯥ ꯃꯁꯤꯡ ꯈꯛꯇ ꯉꯥꯏꯔꯤꯅꯦ ꯆꯤꯡꯒꯤ
ꯎꯝ
ꯑꯥꯁꯨ ꯇꯥꯡꯕꯗꯣ ꯂꯩ ꯃꯅꯥ ꯃꯁꯤꯡ ꯑꯗꯨꯝ ꯆꯥꯏꯗ ꯍꯤꯡꯒꯣꯜꯒꯤꯀꯣ ꯆꯤꯡꯒꯤ ꯂꯧꯗ ꯍꯦꯛꯑꯒ ꯈꯨꯗꯛ ꯈꯨꯗꯛ ꯐ꯭ꯔꯦꯁꯇꯀꯣ
ꯑꯗꯨꯅ ꯐꯗꯣꯏꯅꯤ ꯍꯛꯆꯥꯡ ꯐꯗꯣꯏꯅꯤ
ꯑꯁ ꯇꯥꯃꯥꯟꯗꯅ ꯀꯣ ꯍꯁ ꯁꯥꯟꯒ ꯃꯥꯅꯔꯦꯗ ꯅꯣꯏꯅ ꯍꯦꯜꯂꯝꯒꯅꯤꯗ ꯇꯝꯄꯥꯛꯇ ꯂꯩꯕꯁꯤꯡꯗꯤ ꯁꯛ ꯐꯖꯕꯅꯤ
ꯀꯩꯅꯣꯗ ꯆꯦ ꯆꯤꯡꯒꯤ ꯃꯤꯁꯨ ꯂꯣꯏ ꯐꯖꯩꯌꯦ ꯃꯣꯏꯒꯤ ꯀꯨꯆꯨꯁꯦ ꯌꯥꯝ ꯁꯦꯡꯉꯦ
ꯁꯦꯡꯉꯁꯨ ꯏꯁꯥ ꯅꯣꯡꯃ ꯀꯣꯏꯔꯛꯑꯣ ꯆꯤꯡꯗ ꯀꯣꯏꯔꯁꯨ ꯀꯣꯏꯁꯦ
ꯑꯥꯎ ꯀꯣꯏꯑꯦ ꯆꯦ
ꯑꯌꯥꯝꯕ ꯂꯩꯕ ꯃꯈꯥꯏ ꯆꯤꯡꯒꯤ ꯄꯣꯠ ꯄꯤꯒꯦ ꯅꯣꯏ ꯑꯣ
ꯍꯣꯏ ꯎꯝ
ꯆꯥꯅꯤꯡꯉꯦ
ꯑꯧ ꯆꯦ ꯄꯨꯔꯛꯀꯦ ꯑꯗꯨ
ꯑꯣ ꯑꯣ